ꯍꯜꯂꯣ
ꯇꯥꯏꯀꯣ
ꯑ ꯇꯥꯏ ꯇꯥꯏ
ꯑ ꯑꯣ
ꯇꯥꯏꯌꯦ ꯐꯖꯅ ꯇꯥꯏꯌ
ꯑꯁ ꯍꯧꯖꯤꯛꯇꯣ ꯅꯪ ꯀꯣꯜ ꯋꯥꯆꯦꯞꯇ ꯀꯣꯜ ꯇꯧꯔꯛꯄꯗꯣ ꯑꯗꯨꯅꯤꯀꯣ
ꯑꯥ ꯃꯥꯅꯤ ꯍꯣꯏ ꯃꯥꯅꯤ
ꯑꯥ ꯑꯥ ꯀ꯭ꯔꯤ ꯇꯧꯔꯒ ꯂꯩꯕ꯭ꯔꯣ
ꯑꯩꯗꯤ ꯍꯤꯞꯄꯒ ꯂꯩꯑꯦ ꯍꯧꯖꯤꯛ ꯉꯍꯥꯛ ꯂꯩꯔꯗꯤ ꯕꯣꯜ ꯁꯥꯟꯅꯕ ꯆꯠꯀꯦꯅ ꯂꯩꯔꯝꯕ ꯐꯣꯔ ꯊꯥꯔꯇꯤ ꯇꯥꯔꯗꯤ
ꯑꯣ ꯑꯣ ꯀꯗꯥꯏꯗ ꯆꯠꯀꯦ ꯍꯥꯏꯕ꯭ꯔꯣ
ꯗꯤ ꯑꯦꯝ ꯀꯣꯂꯦꯖꯇ ꯕꯣꯜ ꯁꯥꯟꯅꯕ ꯆꯠꯀꯦ ꯇꯧꯕ
ꯑꯣ ꯑꯣ ꯑꯠꯆꯥ ꯆꯥ ꯑꯃꯨꯛꯀ ꯀꯧꯈ꯭ꯔꯦꯅꯦ ꯂꯣꯀꯦꯁꯟꯗꯣ ꯁꯥꯔꯤ ꯄꯨꯡ ꯀꯌꯥꯗ ꯁꯥꯟꯅꯕ ꯍꯧꯕ꯭ꯔꯥ
ꯐꯣꯔ ꯊꯥꯔꯇꯤꯗꯒꯤ ꯍꯧꯋꯦ ꯐꯣꯔ ꯊꯥꯔꯇꯤꯗꯒꯤ ꯍꯧꯔꯒ ꯍꯣꯏ ꯑꯩꯗꯤ ꯗꯨꯝ ꯊꯦꯡꯅ ꯆꯠꯄ ꯎꯝ ꯌꯥꯝ ꯂꯩꯌꯦ ꯇꯝ ꯈꯔꯗꯤ ꯂꯩꯌꯦ
ꯀꯔꯤ ꯎꯝ ꯎꯝ
ꯁꯤꯁꯇꯔꯗꯤ ꯀꯩꯗꯧꯔ ꯂꯩꯕ꯭ꯔꯥ
ꯑꯩꯗꯤ ꯍꯧꯖꯤꯛ ꯑ ꯀꯔꯤ ꯀꯔꯤꯅꯣ ꯁꯤꯡꯖꯨꯒꯨꯝꯕ ꯆꯥꯕ ꯂꯣꯏꯔꯛ ꯀꯣ ꯌꯨꯝꯗ ꯗꯨꯝ ꯂꯩꯌꯦꯗ
ꯄꯣꯊꯥꯔꯒ ꯂꯩ ꯇꯤꯕꯤ ꯌꯦꯡ ꯌꯨꯝꯗ ꯎꯝ
ꯑꯥ ꯅꯊꯟꯗ ꯂꯩꯕ꯭ꯔꯣ ꯍꯧꯖꯤꯛꯇꯤ
ꯑꯁ ꯏꯊꯟꯗ ꯂꯩꯇꯦꯗ ꯃꯤ ꯌꯥꯝ ꯂꯩꯕꯅꯦ ꯑꯩꯈꯣꯏ ꯌꯨꯝꯁꯦ
ꯖꯣꯏꯟ ꯐꯦꯃꯤꯂꯤ ꯑꯣꯏꯕꯒꯤ
ꯑꯩꯈꯣꯏ ꯏꯆꯦꯒꯤ ꯐꯦꯃꯤꯂꯤꯁꯨ ꯂꯩꯕ ꯑꯗꯨꯒ ꯑꯩꯒꯤ ꯕ꯭ꯔꯥꯗꯔꯒꯤ ꯐꯦꯝꯂꯤꯁꯨ ꯂꯩꯕ ꯀꯣ
ꯑꯥ ꯗꯨꯅ ꯅꯨꯡꯉꯥꯏꯕꯅꯤꯗ ꯖꯣꯏꯟ ꯐꯦꯝꯂꯤꯅ ꯅꯨꯡꯉꯥꯏꯕꯅꯤꯗ ꯑꯩꯈꯣꯏꯁꯨ ꯃꯤ ꯌꯥꯝ ꯂꯩꯕꯅꯦ ꯑꯗꯣ ꯊꯕꯛ ꯊꯕꯛ ꯆꯨꯗꯦ ꯍꯣꯏ ꯑꯗꯨꯒ ꯑꯃꯨꯛ ꯅꯨꯡꯉꯥꯏꯕ ꯑꯃ ꯍꯥꯏꯕꯤꯌꯨꯔꯥ ꯖꯣꯏꯟ ꯐꯦꯝꯂꯤꯁꯦ
ꯎꯝ
ꯑꯃꯨꯛ ꯃꯤ ꯑꯃꯅ ꯍꯦꯟꯖꯥꯡ ꯑꯍꯥꯎꯕ ꯑꯃꯨꯛ ꯄꯨꯔꯛꯀꯅꯤ ꯑꯃꯅ ꯑꯃꯨꯛ ꯄꯨꯔꯛꯀꯅꯤ ꯑꯃꯅ ꯑꯃꯨꯛ ꯄꯨꯔꯛ ꯀꯅꯤ ꯇꯧꯕꯩꯅꯤꯀꯣ ꯑꯗꯨꯁꯨ ꯅꯨꯡꯉꯥꯏꯕꯅꯦ ꯑꯆꯥꯄꯣꯠꯁꯨ ꯌꯥꯝ ꯌꯥꯝ ꯆꯥꯏꯌꯦ ꯑꯈꯣꯏꯁꯨ ꯑꯈꯣꯏꯁꯨ ꯖꯣꯏꯟ ꯐꯦꯃꯤꯂꯤ ꯑꯣꯏꯕꯒꯤꯀꯣ
ꯎꯝ
ꯗꯨꯃꯥꯏꯅ ꯇꯧꯋꯦꯕ
ꯎꯝ
ꯑꯩꯈꯣꯏ ꯑꯪꯀꯜꯅ ꯑꯃꯨꯛ ꯄꯨꯔꯛꯀꯅꯤ ꯑꯩꯈꯣꯏ ꯄꯥꯕꯨꯡꯅ ꯄꯨꯔꯛꯀꯅꯤ ꯑꯃꯨꯛ ꯑꯗꯨꯃꯥꯏꯅ ꯇꯧꯕꯩꯀꯣ
ꯍꯣꯏ
ꯑꯗꯨꯃꯥꯏꯟ ꯇꯧꯋꯦꯕ
ꯑꯁ ꯑꯗꯨꯁꯨ ꯋꯥ ꯑꯃꯅꯤꯀꯣ ꯋꯥ ꯑꯃꯅ ꯑꯩꯈꯣꯏꯅ- ꯄꯨꯕꯗꯣ ꯑꯩꯈꯣꯏꯅ ꯄꯨꯔꯛꯀꯦ ꯇꯧꯔꯤꯗꯤꯀꯣ
ꯎꯝ
ꯌꯥꯝ ꯌꯥꯝ ꯆꯠꯄꯅꯤꯀꯣ ꯑꯉꯥꯡ ꯌꯥꯝꯕꯒꯤ ꯃꯣꯏꯒꯤ ꯗꯤꯃꯥꯟꯁꯤꯡꯁꯨ ꯑꯁ
ꯑꯥ
ꯂꯣꯏꯅ ꯃꯥꯒꯤ ꯗꯤꯃꯥꯟꯗꯣ ꯃꯤꯠ ꯇꯧꯒꯦ ꯍꯥꯏꯔꯗꯤ ꯄꯩꯁꯥ ꯊꯥꯗꯣ ꯌꯥꯝ ꯆꯪꯕꯅꯤꯀꯣ ꯑꯩꯈꯣꯏꯒꯤ
ꯇꯧꯕꯅꯦ ꯑꯩꯅ ꯈꯟꯕꯗ ꯁꯤꯁꯇꯔꯖꯦ ꯑꯍꯟꯗꯤ ꯃꯥꯂꯦ
ꯑꯗꯨꯅꯦ ꯅꯪꯅ ꯑꯉꯥꯡ ꯑꯣꯏꯕꯒꯤ ꯑꯗꯨꯝ ꯅꯨꯡꯉꯥꯏꯕ ꯑꯩꯈꯣꯏꯅ ꯔꯦꯁꯄꯣꯟꯁꯤꯕꯤꯂꯤꯇꯤ ꯂꯩꯕꯒꯤ ꯀꯣ ꯄꯨꯔꯛꯇꯕ ꯌꯥꯗꯕ ꯑꯁ ꯗꯨꯀꯥꯟ ꯑꯃꯥꯗ ꯆꯠꯂꯦꯕ ꯆꯥꯝꯃꯗꯤ ꯀꯔꯤꯁꯨ ꯅꯥꯇꯦꯅꯦ ꯁꯤ ꯑꯉꯥꯡꯁꯦ ꯑꯉꯥꯡ ꯃꯔꯤ ꯂꯩꯕ ꯑꯩꯈꯣꯏꯅ ꯃꯣꯏꯒꯤ ꯗꯤꯃꯥꯟꯁꯦ ꯖꯥꯠ ꯖꯥꯠ ꯇꯧꯕꯅꯤ ꯅꯨꯄꯤ ꯑꯃꯒꯤ ꯗꯤꯃꯥꯟꯗꯤ ꯃꯥꯒꯤ ꯆꯣꯀꯣ꯭ꯂꯦꯠꯁꯤꯅꯁꯨ ꯑꯁ ꯍꯟꯗ꯭ꯔꯦꯠ ꯇ꯭ꯋꯦꯟꯇꯤꯒꯨꯝꯕ ꯑꯃꯨꯛꯀ ꯆꯠꯈꯔꯅꯤ ꯑꯄꯤꯛꯄꯗ
ꯎꯝ ꯍꯧꯖꯤꯛꯀꯥꯟꯗꯤ ꯑꯆꯥꯄꯣꯠꯁꯨ ꯑꯍꯣꯡꯕ ꯂꯩꯇ꯭ꯔꯦꯗꯣ ꯑꯇꯥꯡ ꯑꯇꯥꯥꯡꯕ ꯉꯥꯛꯇ
ꯑꯍꯣꯡꯕ ꯍꯥꯏꯕꯕꯨ ꯃꯃꯥꯒ ꯑꯆꯥꯄꯣꯠꯁꯨ ꯑꯅꯧ ꯑꯅꯧꯕ ꯂꯥꯛꯄꯒꯤ ꯑꯅꯧ ꯑꯅꯧꯕ ꯊꯣꯛꯄꯒꯤ ꯑꯉꯥꯡꯁꯤꯡꯁꯨ ꯑꯆꯥꯄꯣꯠ ꯃꯈꯜ ꯃꯈꯜ ꯃꯈꯜ ꯆꯥꯏ
ꯎꯝ ꯎꯝ ꯑꯗꯨꯅꯦ ꯄꯨꯟꯁꯤꯁꯦ
ꯀꯨꯏꯔꯗꯤ ꯍꯟꯗ꯭ꯔꯦꯠ ꯔꯨꯄꯤꯁ ꯆꯥꯝꯃꯒ ꯍꯥꯏꯕꯁꯦ ꯌꯥꯔꯔꯣꯏ ꯆꯥꯝꯃꯒ ꯍꯥꯏꯕꯁꯦ ꯑꯦ ꯀꯩꯁꯨ ꯀꯩꯁꯨ ꯀꯩꯁꯨ ꯅꯠꯂꯔꯣꯏ
ꯑꯩꯈꫭꯏꯒꯤ ꯏꯃꯨꯡꯁꯤꯀꯣ ꯍꯦꯛ ꯑꯥꯐꯇꯔꯅꯨꯟ ꯇꯥꯔꯗꯤ ꯀꯔꯤ ꯆꯥꯒꯅꯤ ꯍꯥꯏꯕꯗꯣ ꯑꯃꯨꯛꯀ ꯈꯟꯕ ꯍꯧꯔꯅꯤ ꯑꯉꯥꯡꯁꯤꯡꯁꯦ ꯉꯁꯤꯁꯨꯅꯦ ꯀꯔꯤ ꯀꯔꯤꯅꯣ ꯆꯥꯔꯒ ꯑꯃꯨꯛꯀ ꯃꯥꯒꯤ ꯏꯃꯥ ꯏꯄꯥꯅ ꯑꯩꯈꯣꯏꯕꯨ ꯑꯃꯨꯛꯀ ꯁꯥꯎꯍꯟꯒꯅꯤ ꯃꯣꯏꯒꯤ ꯗꯤꯃꯥꯟ ꯃꯤꯠ ꯇꯧꯕꯤꯔꯅꯤꯀꯣ ꯑꯁꯤ ꯐꯠ ꯇꯦ ꯍꯥꯏꯔꯒ ꯁꯧꯍꯟꯒꯅꯤ ꯑꯩꯈꯣꯏꯁꯨ ꯁꯧ ꯁꯧꯔꯒ ꯂꯧꯕꯤ ꯑꯗꯨꯒ ꯃꯣꯏꯅꯁꯨ ꯑꯃꯨꯛꯀ ꯁꯥꯎꯒꯅꯤ ꯌꯥꯗꯕꯅꯤ ꯄꯨꯟꯁꯤꯁꯦ ꯉꯁꯤꯗꯤ ꯀꯔꯤ ꯀꯔꯤ ꯇꯧꯕ꯭ꯔꯥ ꯅꯪꯗꯤ ꯅꯪ ꯉꯁꯤ ꯀꯔꯤ ꯀꯔꯤ ꯇꯧꯕ꯭ꯔꯥ
ꯍꯗꯛ ꯕꯣꯜ ꯑꯥ ꯉꯁꯤ ꯑꯩ ꯑꯗꯨꯝ ꯊꯕꯛꯀꯤ ꯐꯣꯝ ꯊꯥꯖ ꯈꯟꯕ ꯆꯠꯂꯒ ꯑꯃꯨꯛ ꯊꯕꯛꯀꯤꯐꯣꯝ ꯊꯖꯟꯕꯗ ꯊꯥꯔꯇꯤ ꯐꯣꯔꯑꯗꯥꯏ ꯈꯛ ꯉꯥꯏꯈ꯭ꯔꯕꯣ
ꯑꯣ ꯑꯣ ꯊꯕꯛ ꯊꯤꯕ꯭ꯔꯣ
ꯊꯕꯛꯀꯤ ꯍꯣꯏ ꯊꯕꯛꯀꯤ ꯐꯣꯝ ꯊꯥꯖꯟꯕ ꯆꯠꯄ ꯁꯤ ꯆꯦꯛꯀꯣꯟꯗꯀꯣ ꯍꯣꯔꯇꯤꯀꯜꯆꯔꯒꯤ
ꯑꯣ ꯑꯣ ꯅꯪ ꯑꯗꯨ ꯗꯤꯄꯥꯔꯠꯃꯦꯟꯗ ꯌꯧꯕ꯭ꯔꯣ
ꯑꯥ ꯍꯣꯏ ꯉꯁꯤ ꯆꯠꯄ ꯉꯁꯤ ꯂꯥꯁ ꯗꯦꯠ ꯑꯣꯏꯕꯒꯤꯀꯣ
ꯑꯣ ꯑꯣ
ꯐꯣꯝ ꯊꯥꯖꯟꯕꯗꯣ
ꯑꯣ ꯑꯣ ꯍꯣꯏ ꯍꯣꯏ ꯑꯥ ꯍꯣꯏꯅꯦ ꯍꯣꯏꯅꯦ
ꯃꯤ ꯌꯥꯝꯕꯅꯤꯅ
ꯉꯁꯤꯅꯀꯣ ꯂꯥꯁ ꯗꯦꯁꯨ ꯑꯣꯏꯕ ꯉꯁꯤꯅ ꯑꯔꯣꯏꯕ ꯅꯨꯃꯤꯠ
ꯍꯝ
ꯑꯔꯣꯏꯕ ꯅꯨꯃꯤꯠꯁꯨ ꯑꯣꯏꯕꯒꯤ ꯃꯤ ꯌꯥꯝꯕ ꯑꯗꯣ ꯂꯥꯏꯟꯁꯨ ꯌꯥꯝ ꯁꯥꯡꯕꯀꯣ
ꯑꯥ ꯍꯣꯏ
ꯁꯥꯁꯨ ꯁꯥꯕ ꯑꯗꯣ ꯅꯨꯡꯁꯥꯗꯤ ꯌꯥꯝ ꯁꯥꯗꯦ ꯉꯁꯤꯗꯤ ꯑꯃꯨꯛ ꯌꯥꯝ ꯐꯩꯌꯦ ꯋꯦ
ꯎꯝ ꯎꯝ ꯑꯩꯗꯤ ꯉꯁꯤ ꯅꯣꯡ ꯆꯨꯒꯦꯔꯥꯅꯀꯣ ꯃꯣꯔꯅꯤꯡꯗꯗꯤ ꯅꯣꯡꯁꯨꯨ ꯆꯨꯗꯦꯅꯦ
ꯐꯤ ꯂꯣꯏꯅꯃꯛ ꯑꯩꯅ ꯔꯨꯝꯗꯀꯣ ꯊꯝꯈ꯭ꯔꯕ ꯅꯣꯡꯆꯨꯅꯤ ꯍꯥꯏꯅ ꯑꯗꯨ ꯅꯣꯡ ꯆꯨꯗꯦ
ꯑꯌꯨꯛꯇꯗꯤ ꯑꯈꯣꯏ ꯑꯁꯤꯗꯗꯤ ꯈꯤꯇꯪꯗꯤ ꯆꯨꯔꯝꯃꯦ ꯑꯈꯣꯏꯗꯗꯤ
ꯑꯥ ꯑꯣ ꯈꯤꯇꯪꯗꯤ ꯆꯨꯋꯦ ꯍꯣꯏ ꯑꯗꯨ ꯌꯥꯝ ꯇꯥꯗꯕꯀꯣ
ꯎꯝ ꯕꯣꯜ ꯌꯦꯡꯗꯕ꯭ꯔꯣ ꯍꯟꯗꯛ ꯋꯥꯔꯜ ꯀꯞꯇꯤ ꯁꯤꯁꯇꯔ ꯈꯣꯏꯗꯤ
ꯑꯥ ꯑꯁ ꯉꯁꯤꯗꯤ ꯑꯩꯅ ꯁꯞꯄꯣꯔꯠ ꯇꯧꯕ ꯀꯥꯎꯈ꯭ꯔꯦ ꯑꯗꯨ ꯑꯣꯏꯔꯁꯨ ꯅꯨꯡꯁꯤꯗꯤ ꯅꯨꯡꯁꯤꯌꯦꯀꯣ ꯅꯦꯗꯔꯂꯦꯟꯁꯤꯡꯁꯨ
ꯑꯗꯣ ꯈ꯭ꯋꯥꯏ ꯅꯨꯡꯁꯤꯕ ꯍꯥꯏꯔꯗꯤ ꯉꯔꯥꯡ ꯅꯨꯡꯗꯥꯡꯅ ꯈ꯭ꯋꯥꯏ ꯅꯨꯡꯁꯤ ꯑꯈꯣꯏꯒꯤ ꯖꯄꯥꯟꯗꯣꯜ ꯇꯠꯈ꯭ꯔꯦ ꯍꯥꯥ
ꯑꯈꯣꯏ ꯏꯕꯨꯡ
ꯀꯔꯤ ꯍꯥꯏꯕ
ꯑꯩꯒꯤ ꯅꯦꯠꯋꯥꯛ
ꯑꯥꯎ ꯈꯔ ꯅꯨꯡꯉꯥꯏꯇꯕ ꯃꯥꯜꯂꯦ
ꯑꯣ ꯑꯩꯒꯤꯗꯣ ꯑꯩꯅ ꯑꯁ ꯃꯥ ꯃꯄꯥꯟꯗ ꯊꯣꯛꯄꯒꯤꯅꯦ ꯌꯨꯝꯗ ꯂꯩꯔꯤꯗꯤ ꯋꯥꯏꯐꯥꯏꯗ ꯑꯗꯨꯝ ꯆꯠꯂꯦꯕ ꯑꯗꯨ ꯑꯩꯅ ꯃꯄꯥꯟ ꯊꯣꯛꯄ ꯑꯩꯒꯤ ꯏꯅꯥꯎ ꯑꯩꯒꯤꯀꯣ ꯅꯦꯐ꯭ꯌꯨꯁꯦ
ꯃꯥꯒꯤ ꯐ꯭ꯔꯦꯟꯒ ꯇꯤꯟꯅꯔꯒ ꯒꯥꯔꯤꯒꯤ ꯂꯝꯕꯤꯗ ꯑꯗꯨꯝ ꯂꯩꯕꯒꯤ ꯑꯩ ꯀꯤꯕꯒꯤ
ꯑꯥ
ꯃꯄꯥꯟ ꯊꯣꯛꯄꯅꯤꯗ ꯑꯗꯨ ꯒꯔꯤꯁꯨ ꯌꯥꯎꯗꯕꯅꯤꯅ ꯑꯗꯨꯝ ꯂꯩꯁꯟ
ꯀꯔꯤꯒꯤꯔꯥ ꯈꯪꯗꯦ ꯍꯟꯗꯛꯇꯤ ꯋꯥꯏꯐꯥꯏ ꯊꯣꯛꯈ꯭ꯔꯒ ꯋꯥꯏꯐꯥꯏ ꯀꯅꯦꯛꯁꯟ ꯍꯦꯛ ꯀꯩꯅꯣ ꯇꯧꯈ꯭ꯔꯒ ꯑꯣ ꯅꯣ ꯅꯣ ꯏꯆꯝ ꯅꯣꯔꯃꯦꯜꯒꯤ ꯅꯣꯔꯃꯦꯜ ꯁꯤꯝꯗꯒꯤ ꯅꯣꯔꯃꯦꯜ ꯗꯥꯇꯥꯗꯒꯤ ꯐꯣꯟꯒꯨꯝꯕ ꯑꯗꯨꯝ ꯕꯤꯗꯤꯑꯣꯒꯨꯝꯕ ꯌꯦꯡꯕꯁꯦ ꯀꯌꯥ ꯅꯨꯡꯉꯥꯏꯇ꯭ꯔꯦꯅꯦ
ꯍꯣꯏ
ꯆꯞꯄꯒꯨꯝꯗꯧꯌꯦ ꯍꯧꯖꯤꯛꯇꯤ ꯋꯥꯏꯐꯥꯏ ꯂꯣꯏ ꯍꯥꯞꯅꯔꯕꯅꯤꯅꯀꯣ ꯑꯩꯈꯣꯏꯁꯨ ꯑꯗꯨꯃꯥꯏꯅ ꯑꯩꯈꯣꯏꯁꯨ ꯋꯥꯏꯐꯥꯏ ꯍꯥꯞꯄꯒꯤ ꯚꯤꯗꯤꯑꯣꯒꯨꯝꯕ ꯌꯦꯡꯕꯗꯣ ꯀꯩꯅꯣ ꯗꯥꯇꯥꯗꯒꯤ ꯌꯦꯡꯕꯗꯣ ꯍꯩꯅꯗ꯭ꯔꯦ ꯍꯥꯏꯕꯗꯤ
ꯎꯝ
ꯀ꯭ꯋꯥꯂꯤꯇꯤꯗꯣ ꯌꯥꯝ ꯋꯥꯡꯅꯥ ꯑꯗꯨꯝ ꯌꯦꯡꯑꯥꯒ ꯌꯦꯡꯉꯨꯔꯒ ꯑꯃꯨꯛ ꯅꯦꯝꯅ ꯌꯦꯡꯕꯗꯣ ꯍꯩꯅꯗꯕꯀꯣ ꯑꯗꯨꯃꯥꯏꯅ ꯇꯧꯌꯦꯕ ꯋꯥꯏ ꯐꯥꯏꯅꯗꯤ ꯅꯨꯡꯉꯥꯏꯕ ꯍꯦꯜꯂꯦ ꯑꯃꯔꯣꯝꯗ ꯍꯥꯏꯔꯗꯤ
ꯍꯣꯏ
ꯑꯩꯁꯨ ꯈꯟꯥꯟꯕꯅꯦ ꯅꯍꯥꯟꯗꯤ ꯑꯁ ꯋꯥꯏ ꯐꯥꯏ ꯄꯥꯏꯗ꯭ꯔꯤꯉꯩꯗꯀꯣ ꯑꯁꯤ ꯅꯦꯠꯋꯥꯛꯁꯦ ꯆꯞ ꯆꯥꯅ ꯋꯥꯆꯦꯞ ꯀꯧꯜꯒꯨꯝꯕꯗ ꯑꯗꯨꯝ ꯆꯠꯂꯦ ꯀꯔꯤꯅꯣ ꯀꯔꯦꯛ ꯀꯔꯦꯛ ꯇꯧꯕ ꯑꯁꯤꯒꯨꯝꯕꯁꯨ ꯂꯩꯇꯦ ꯍꯧꯖꯤꯛꯀꯥꯟꯁꯦ ꯑꯦꯔꯇꯦꯜꯗꯣ ꯅꯦꯠꯋꯛ ꯐꯠꯇꯕꯗꯣ
ꯍꯣꯏ ꯑꯦ ꯑꯦꯔꯇꯦꯜꯗꯣ ꯍꯟꯗꯛ ꯅꯨꯡꯉꯥꯏꯇꯕꯅꯦ ꯑꯩꯈꯣꯏ ꯑꯩꯈꯣꯏꯗꯤ ꯖꯤꯌꯣ ꯂꯧꯕꯅꯦꯕꯀꯣ ꯑꯦꯔꯇꯦꯜꯗꯣ ꯀꯃꯥꯏꯅ ꯇꯧꯕ꯭ꯔꯥ ꯍꯥꯏꯔꯒ ꯑꯩꯈꯣꯏꯒꯤ ꯅꯦꯕꯦꯔꯁ ꯑꯩꯈꯣꯏꯒꯤ ꯌꯨꯝꯂꯣꯟꯅꯕꯗꯣ ꯃꯣꯏ ꯑꯦꯔꯇꯦꯜ ꯂꯧꯑꯦꯕ ꯑꯔꯇꯦꯜ ꯋꯥꯏꯐꯥꯏꯗ ꯂꯧꯑꯦꯕ ꯑꯗꯣ ꯐꯣꯔ ꯖꯤ ꯂꯩꯇꯦ ꯐꯥꯏꯚ ꯖꯤ ꯂꯩꯇꯦ ꯀꯃꯥꯏꯅ ꯇꯧꯕ꯭ꯔꯥ ꯈꯪꯗꯦ ꯃꯣꯏꯒꯤꯗꯤ
ꯑꯣ
ꯐꯣꯔ ꯖꯤ ꯐꯥꯏꯚ ꯖꯤ ꯍꯥꯏꯕꯗꯣ ꯂꯩꯇꯦꯕ ꯑꯗꯣ ꯑꯃꯨꯛ ꯑꯦꯔ ꯖꯤꯌꯣꯗꯅ ꯑꯃꯨꯛ ꯐꯣꯔ ꯖꯤ ꯐꯥꯏꯚ ꯖꯤ ꯂꯩꯕꯅꯦꯕꯀꯣ ꯅꯣꯏꯒꯤꯁꯨ ꯅꯣꯏꯒꯤꯁꯨ ꯑꯦꯔꯇꯦꯜ ꯂꯧꯕ꯭ꯔꯥ
ꯎꯝ ꯑꯦꯔꯇꯦꯜ ꯂꯧꯌꯦ ꯋꯥꯏꯐꯥꯏꯗꯣ
ꯑꯥ ꯐꯣꯔ ꯖꯤ ꯐꯥꯏꯚ ꯖꯤ ꯈꯥꯏꯗꯣꯛꯄ꯭ꯔꯥ ꯅꯣꯏꯒꯤꯁꯨ
ꯑꯦ ꯑꯦ ꯑꯩꯗꯤ ꯁꯤꯒꯨꯝꯕ ꯈꯪꯗꯦꯅꯦ
ꯑꯦꯌꯥꯔꯇꯦꯜꯒꯤꯗꯨ ꯐꯣꯔ ꯖꯤ ꯐꯥꯏꯚ ꯖꯤ ꯂꯩꯇꯕ ꯃꯥꯜꯂꯦꯕꯀꯣ ꯑꯩ ꯉꯛꯄꯅꯦꯕ ꯑꯗꯣ ꯍꯟꯗꯛ ꯌꯥꯝ ꯆꯞꯄ ꯃꯥꯜꯂꯦ ꯑꯦꯔꯇꯦꯜꯗꯨ ꯑꯩꯈꯣꯏꯒꯤ ꯅꯦꯕꯦꯔꯁꯇꯣ ꯑꯩꯈꯣꯏꯒꯤ ꯌꯨꯝꯂꯣꯟꯅꯕ ꯃꯣꯏꯗꯣ ꯑꯩꯈꯣꯏꯒꯤ ꯋꯥꯏꯐꯥꯏ ꯍꯦꯛ ꯄꯥꯏꯕ ꯂꯥꯛꯑꯦꯕ ꯃꯣꯏꯗꯣꯀꯣ ꯅꯦꯠꯋꯥꯛ ꯅꯨꯡꯉꯥꯏꯇꯦꯅ ꯒꯦꯝ ꯍꯦꯛ ꯁꯥꯟꯅꯕ ꯂꯥꯛꯑꯦꯕ
ꯎꯝ
ꯑꯉꯥꯡ ꯑꯉꯥꯡ ꯌꯥꯝꯕ ꯃꯥꯜꯂꯦ ꯅꯣꯏ
ꯎꯝ ꯇꯥꯕ꯭ꯔꯣ ꯃꯣꯏꯒꯤ ꯃꯈꯣꯟꯗꯣ
ꯑꯉꯥꯡ ꯃꯈꯣꯟ ꯇꯥꯏ ꯍꯣꯏ
ꯑꯣꯁ ꯅꯦꯕꯦꯔꯁꯁꯨ ꯌꯥꯝꯕꯀꯣ ꯑꯩꯈꯣꯏ ꯌꯥꯝ ꯐ꯭ꯔꯒ ꯅꯥꯏꯕꯔꯁꯤ ꯁꯨ ꯌꯥꯝꯕ ꯑꯗꯨꯒꯤꯅꯤ
ꯑꯥ
ꯅꯥꯏꯕꯔꯒ ꯇꯤꯟꯅꯔꯒ ꯑꯗꯨ ꯒꯥꯔꯤꯒꯤ ꯑꯁ ꯂꯝꯕꯤꯗꯣ ꯑꯗꯨꯝ ꯆꯠꯄ ꯂꯩꯕ ꯀꯤꯕꯅꯦ
ꯍꯣꯏ ꯑꯗꯨꯃꯥꯏꯅ ꯇꯧꯕꯅꯦ
ꯀ꯭ꯂꯣꯁ ꯇꯧꯒꯦ ꯍꯥꯏꯔꯁꯨ ꯃꯣꯏꯅ ꯌꯥꯗꯕꯀꯣ ꯑꯣꯄꯦꯟ ꯑꯃꯨꯛꯀ ꯇꯧꯔꯛꯀꯅꯤ ꯇꯧꯔꯛꯀꯅꯤ ꯑꯁ ꯊꯤꯡꯕ ꯉꯝꯗꯦꯅꯦ ꯑꯉꯥꯡꯁꯤꯡꯁꯦ ꯐꯣꯔ ꯏꯌꯔ ꯐꯥꯏꯚ ꯏꯌꯔ ꯁꯨꯔꯗꯤꯀꯣ ꯎꯝ
ꯊꯣꯛꯀꯅꯨ ꯁꯥꯟꯅꯒꯅꯨ ꯍꯥꯏꯔꯕ ꯑꯥ ꯄꯡꯊꯣ ꯊꯣꯛꯑ ꯃꯣꯏꯅ ꯑꯉꯥꯡ ꯑꯣꯏꯕꯒꯤꯅꯦ ꯀꯣ
ꯎꯝ
ꯑꯁ ꯑꯩꯁꯨ ꯑꯈꯣꯏ ꯑꯩꯒꯤ ꯀꯔꯤ ꯍꯥꯏꯒꯗ꯭ꯔꯥ ꯏꯅꯥꯎꯄꯥ ꯍꯥꯏꯒꯗ꯭ꯔꯥ ꯆꯍꯤ ꯒꯦꯞ ꯌꯥꯝ ꯂꯩꯌꯦꯕꯀꯣ
ꯎꯝ
ꯑꯥ ꯀꯥꯖꯤꯟ ꯑꯣꯏꯔꯁꯨꯀꯣ ꯌꯥꯝ ꯇꯤ ꯊꯤ ꯀꯩꯅꯣ ꯇꯧꯕ ꯆꯍꯤ ꯒꯦꯞ ꯌꯥꯝ ꯂꯩꯕ ꯆꯍꯤ ꯀꯨꯟ ꯍꯦꯟꯅ ꯒꯦꯞ ꯂꯩꯕꯀꯣ
ꯎꯝ
ꯑꯩꯈꯣꯏ ꯑꯪꯀꯜꯗꯣ ꯅꯨꯄꯤ ꯊꯦꯡꯅ ꯊꯤꯕꯅꯤꯅ ꯑꯩꯈꯣꯏ ꯑꯪꯀꯜ ꯗꯧꯉꯩ ꯅꯣꯄꯤ ꯊꯦꯡꯅꯥ ꯊꯤꯕꯅꯤꯅꯀꯣ
ꯎꯝ
ꯉꯥꯡ ꯄꯤꯛꯇ꯭ꯔꯨ ꯄꯤꯛꯇ꯭ꯔꯨ ꯄꯤ ꯑꯩ ꯁꯥꯟꯅꯩ ꯍꯟꯗꯛ ꯋꯥꯜꯀꯞ ꯕꯣꯜ ꯂꯥꯛꯄꯗꯨꯗ ꯑꯁ ꯃꯦꯁꯤꯒꯤ ꯕꯣꯜ ꯐꯨꯔꯤꯠ ꯂꯧꯒꯅꯤ ꯈꯣꯠꯀꯅꯤ ꯇꯧꯔꯒ ꯀꯣ ꯃꯣꯏꯗꯣꯀꯣ ꯑꯩ ꯅꯤꯡꯉꯥꯏ ꯌꯥꯝ ꯗꯋꯦ ꯑꯗꯨ ꯂꯩꯕꯤꯔꯒ ꯑꯁ ꯒ꯭ꯔꯥꯎꯟꯗ ꯐꯥꯎ ꯁꯥꯟꯅꯕ ꯆꯠꯇꯕꯤꯗ ꯈꯣꯡꯎꯞ ꯕꯣꯜ ꯁꯥꯟꯅꯕꯒꯤ ꯇꯨꯠꯇꯨ ꯑꯗꯨ ꯇꯣꯡꯉꯒ ꯄꯛꯀꯥ ꯀꯣꯏꯂꯥꯁ ꯃꯊꯛꯇ ꯕꯣꯜ ꯁꯥꯟꯅꯩꯑꯦ ꯃꯣꯏꯒꯤ ꯏꯟꯗ꯭ꯔꯦꯁ ꯂꯩꯕ ꯆꯥꯡꯗꯣ
ꯎꯝ ꯄꯤꯛꯈ꯭ꯔꯨꯁꯨ ꯆꯝꯄ꯭ꯔꯥꯅꯤ ꯍꯥꯏꯕꯗꯨ ꯃꯣꯏꯅꯤ ꯑꯁ
ꯑꯥ ꯁꯥꯟꯅꯒꯅꯨ ꯍꯥꯏꯕꯁꯨ ꯌꯥꯗꯦ ꯃꯣꯏꯗꯤ ꯑꯉꯥꯡ ꯀꯩꯅꯣ ꯑꯣꯏꯕꯅꯤꯅꯀꯣ ꯑꯃꯨꯛ ꯍꯥꯏꯔꯨꯔꯅꯤ ꯑꯃꯨꯛ ꯆꯪꯒꯅꯤ ꯑꯗꯨꯒ ꯑꯃꯨꯛ ꯉꯥꯏꯍꯥꯛ ꯂꯩꯔꯗꯤ ꯑꯃꯨꯛ ꯊꯣꯛꯈ꯭ꯔꯅꯤ ꯇꯨꯃꯤꯟꯅ ꯑꯃꯨꯛ ꯑꯗꯨꯒ ꯑꯃꯨꯛ ꯀꯧꯁꯟꯕꯤꯔꯁꯨ ꯑꯃꯨꯛ ꯅꯤꯉꯥꯏ ꯇꯧꯒꯅꯤ ꯑꯃꯨꯛ ꯀꯞꯀꯅꯤ ꯀꯞꯄꯁꯨ ꯑꯃꯨꯛ ꯇꯥꯅꯤꯡꯉꯦ
ꯑꯁ ꯑꯃꯨꯛꯀ ꯍꯦꯛ ꯀꯞ
ꯍꯥꯏ ꯌꯥꯝ ꯀꯞꯍꯜꯂꯁꯨ ꯑꯃꯨꯛ ꯅꯤꯡꯉꯥꯏ ꯌꯥꯝ ꯀꯟꯗꯣꯏꯅꯦ ꯑꯉꯥꯡꯗꯤ
ꯌꯥꯗꯦꯍꯦ ꯑꯉꯥꯡꯁꯤꯡꯁꯦ
ꯑꯗꯨꯃꯥꯏꯅ ꯇꯧꯕꯅꯦ ꯑꯩꯈꯣꯏꯒꯤ ꯅꯦꯕꯔꯁꯤꯡꯁꯨ ꯑꯉꯥꯡ ꯌꯥꯝꯃꯦꯕ ꯑꯩꯈꯣꯏꯒꯤ ꯀꯣꯂꯣꯅꯤ ꯀꯔꯤ ꯍꯥꯏꯒꯗ꯭ꯔꯥ ꯑꯉꯥꯡ ꯌꯥꯝꯕꯗꯣ ꯑꯗꯣ ꯅꯨꯄꯥꯅ ꯑꯃꯨꯛ ꯌꯥꯝꯗꯕ ꯅꯨꯄꯤꯅ ꯑꯃꯨꯛ ꯌꯥꯝꯕ ꯑꯩꯈꯣꯏꯒꯤꯗꯤ
ꯑꯣ ꯑꯣꯏ
ꯅꯨꯄꯤ ꯌꯥꯝꯕꯅꯤꯅ ꯑꯥ ꯃꯣꯏꯒꯤ ꯑꯃꯨꯛ ꯀꯔꯤ ꯀꯔꯤꯅꯣ ꯑꯁ
ꯄꯦꯛ ꯄꯦꯛ ꯇꯧꯔꯝꯒꯅꯤꯀꯣ ꯉꯥꯡꯕꯁꯤꯗꯤ ꯄꯦꯞ ꯄꯦꯞ ꯄꯦꯞ ꯄꯦꯛ ꯇꯧꯔꯝꯒꯅꯤꯕ
ꯑꯥ ꯅꯨꯄꯤ ꯑꯣꯏꯕꯅꯤꯅ ꯌꯥ ꯌꯥ ꯌꯥ ꯌꯥ ꯃꯈꯣꯟꯁꯤꯡꯅ ꯑꯗꯣ ꯆꯥꯎꯔꯛꯑꯗꯤ ꯑꯃꯨꯛ ꯅꯨꯡꯉꯥꯏꯒꯅꯤ ꯃꯣꯏꯅ ꯑꯃꯨꯛ ꯆꯥꯎꯔꯛꯑꯗꯤ ꯑ ꯅꯨꯡꯉꯥꯏꯗꯨꯏꯅꯦ
ꯋꯥꯕꯅꯦ ꯁꯤ ꯈꯣꯏꯁꯦ
ꯅꯨꯃꯤꯠ ꯑꯃ ꯑꯉꯥꯡ ꯂꯧꯈ꯭ꯔꯦ ꯑꯉꯥꯡ ꯃꯔꯤꯒꯨꯝꯕ ꯑꯁ ꯂꯧꯔꯗꯤꯦꯀꯣ
ꯎꯝ ꯋꯥꯕꯅꯦ ꯂꯣꯏ ꯅꯨꯄꯤ ꯁꯤꯡꯗꯤ ꯋꯥꯒꯅꯤꯍ ꯑꯉꯥꯡ ꯑꯗꯨꯝ ꯂꯧꯕꯗꯨꯗ
ꯋꯥꯕꯅꯦ ꯌꯥꯝ ꯋꯥꯕꯅꯦ ꯀꯔꯤꯁꯨ ꯇꯧꯕ ꯉꯝꯅꯤ
ꯎꯝ ꯎꯝ
ꯊꯕꯛ ꯀꯔꯤ ꯀꯔꯤꯅꯣ ꯇꯧꯕꯅꯁꯨ ꯃꯔꯛ ꯃꯔꯛꯇꯗꯤ ꯐꯥ